ꯍ ꯀꯥꯕ꯭ꯔꯣ
ꯑꯥ ꯇꯥꯏ ꯇꯥꯏ
ꯑ ꯑꯩꯒꯤ ꯐꯣꯟꯅ ꯈꯔ ꯈꯔ ꯍꯦꯡ ꯆꯠꯄꯒꯤ ꯇꯥꯄ ꯌꯥꯗꯕ ꯑꯥ ꯊꯨꯕ ꯌꯥꯗꯕ
ꯎꯝ
ꯑꯗꯨꯒ ꯑꯩꯁꯤ ꯅꯪꯕꯨꯁꯨ ꯈꯣꯝ ꯗ ꯏ ꯏꯪꯈꫭꯟꯗꯁꯨ ꯑꯗꯨꯝ ꯑꯁꯤ ꯑꯗꯨꯝ ꯅꯥꯄꯤꯗꯨ ꯁꯦꯡꯍꯟꯒꯦ ꯍꯥꯏꯅ ꯈꯨꯝꯂꯕꯁꯨ ꯑꯗꯨꯝ ꯁꯦꯡꯍꯟꯔꯒ ꯂꯩꯌꯦ ꯌꯥꯝ ꯅꯨꯡꯉꯥꯏꯔꯦ ꯅꯨꯡꯁꯥ ꯊꯣꯛꯄꯒꯤ
ꯑꯣ
ꯂꯩꯔꯒ
ꯑꯩꯈꯣꯏꯒꯤ ꯅꯨꯄꯤ ꯑꯁꯤ ꯈ꯭ꯋꯥꯏꯗꯒꯤ ꯑꯄꯤꯛꯄ ꯅꯨꯄꯤꯁꯦ
ꯎꯝ
ꯁ꯭ꯀꯨꯜ ꯆꯠꯂꯣꯏ ꯍꯥꯏꯅ ꯁꯤꯅ ꯂꯩꯌꯦ
ꯎꯝ ꯎꯝ ꯎꯝ ꯎꯝ ꯈꯅꯤ ꯇꯧꯕ꯭ꯔꯥ ꯃꯥꯁꯤ
ꯑꯦ ꯊꯣꯔꯒ ꯇꯨꯃꯤꯟ ꯇꯨꯃꯤꯟꯅ ꯂꯩꯌꯦ ꯑ ꯑꯩ ꯐꯣꯟ ꯇꯧꯕ ꯃꯅꯥꯛꯇ ꯂꯩꯔꯒ ꯕꯤꯁꯀꯤꯠ ꯆꯥꯔꯒ ꯁ꯭ꯀꯨꯜ ꯆꯠꯂꯣꯏ ꯍꯥꯏꯅ ꯂꯩ
ꯑ ꯑꯗꯨꯏ ꯃꯥꯁꯤ ꯑꯗꯨꯝ ꯇꯧꯒꯟꯕ꯭ꯔꯥ
ꯑ ꯌꯥꯝ ꯇꯧꯕꯅꯤꯍꯦ
ꯑꯥ
ꯃꯥꯗꯤꯥꯟ ꯃꯥ ꯅꯍꯥꯟꯗꯤ ꯄꯣꯛ ꯁꯨꯅꯕ ꯃꯥꯒꯤ ꯄꯣꯛꯁꯨ ꯀꯣ
ꯑꯣ
ꯑꯗꯨꯒ ꯃꯔꯛ ꯃꯔꯛꯇ ꯄꯣꯛ ꯅꯥꯗ꯭ꯔꯁꯨ ꯄꯣꯛ ꯅꯥꯏ ꯍꯥꯏꯅ ꯀꯥꯞꯄ
ꯑꯥ
ꯇ ꯃꯇꯝ ꯇꯥꯕ ꯃꯇꯝꯗ
ꯎꯝ ꯎꯝ
ꯑꯁꯤ ꯅꯨꯄꯤꯁꯦ ꯌꯥꯝ ꯁꯦꯡꯕꯅꯦ ꯃꯅꯤꯄꯨꯔꯤꯁꯨ ꯈꯪꯈ꯭ꯔꯕꯅꯦ ꯍꯧꯖꯤꯛ ꯃꯥꯕꯨ ꯍꯥꯏꯌꯦ ꯍꯥꯏꯕꯁꯨ ꯈꯪꯈ꯭ꯔꯅꯤ
ꯑꯣ ꯑꯣ ꯑꯦ ꯑ ꯁꯤ
ꯑꯁꯤ ꯅꯨꯄꯤꯗꯤ ꯑꯁꯤ ꯅꯨꯄꯤꯀꯣ ꯌꯥꯝ ꯐꯖꯩꯌꯦ ꯏꯆꯦ
ꯑꯣ
ꯌꯥꯝ ꯐꯖꯩ ꯍꯧꯖꯤꯛꯇꯤ ꯌꯦꯡꯕ ꯀꯥꯟꯗꯀꯣ ꯑꯁ ꯃꯥꯅ ꯅꯣꯛꯀꯨꯔꯗꯤꯀꯣ ꯌꯥꯝ ꯐꯖꯕꯅꯦ ꯔꯁꯤꯗꯣ ꯌꯥꯝ ꯂꯩꯕꯅꯦ
ꯃꯟꯗ꯭ꯔꯒ ꯀꯣ ꯅꯍꯥꯟꯗꯤ ꯑꯗꯨꯝ ꯀꯌꯥ ꯏꯆꯝ ꯆꯝꯅ ꯂꯩꯌꯦꯀꯣ ꯉꯍꯥꯟꯗꯤ
ꯍꯣꯏ
ꯑꯗꯨ ꯑꯥ ꯃꯥꯗꯤ ꯁꯦꯡꯒꯅꯤ ꯍꯣꯏ ꯍꯥꯏꯅ ꯑꯩꯁꯨ ꯈꯟꯕꯅꯤ
ꯎꯝ ꯌꯥꯝ ꯐꯖꯩ ꯃꯥꯒꯤ ꯃꯁꯛꯁꯨ
ꯑꯥ ꯑꯥ
ꯍꯧꯖꯤ ꯀꯥꯟ
ꯈꯨꯗꯤꯡꯈ꯭ꯔꯦꯗ ꯃꯣꯏꯕꯨ ꯅꯨꯡꯁꯤꯈ꯭ꯔꯦ ꯑꯗꯨꯝ ꯎꯕ ꯐꯪꯗꯕꯒꯤ
ꯎꯝ
ꯅꯨꯃꯤꯠ ꯑ ꯑꯃꯔꯛ ꯃꯔꯛꯇꯗꯤ ꯑꯩꯅ ꯑꯗꯨꯝ ꯐꯝꯕꯗ ꯑꯩꯒꯤ ꯄꯣꯠ ꯁꯤꯠꯇꯅ ꯁꯤꯠꯇꯗꯅ ꯑꯗꯨꯝ ꯂꯩꯕ ꯀꯥꯟꯗꯁꯨ ꯁꯤ ꯃꯃꯥꯅ ꯑꯗꯨꯝ ꯂꯧꯕꯤꯕꯅꯦ ꯃꯔꯥ ꯃꯔꯥ ꯇ ꯀꯣ ꯃꯥꯅꯦ ꯑꯅꯤꯡ ꯀꯔꯤ ꯀꯔꯤ ꯌꯣꯟꯕ꯭ꯔꯥ ꯍꯥꯏꯅ ꯑꯩꯉꯣꯟꯗ ꯂꯥꯛꯂꯒ ꯑꯗꯨꯝ ꯄꯣꯠ ꯆꯩꯗꯨ ꯈꯔ ꯈꯔ ꯑꯗꯨꯝ ꯂꯧꯕꯤꯕꯅꯦ ꯃꯥꯅ
ꯑꯥ ꯍꯤ ꯍꯤ
ꯃꯍꯥꯛ ꯑꯩꯈꯣꯏꯕꯨꯗꯤ ꯑꯗꯨꯝ ꯅꯨꯡꯁꯤꯕꯅꯦ ꯃꯥꯅ ꯆꯐꯨ ꯄꯤꯕꯗ ꯎꯝ ꯃꯥꯅ ꯀꯨꯀꯔ ꯃꯆꯥ ꯑꯃ ꯄꯤꯕꯀꯣ ꯃ ꯍꯣꯏ ꯀꯨꯀꯔ ꯃꯥꯅ ꯆꯐꯨ ꯃꯣꯏ ꯄꯥꯏꯗ꯭ꯔꯦ ꯍꯥꯏ ꯖꯥꯠ ꯖꯥꯠ ꯄꯤꯗ ꯑꯗꯨ ꯀꯨꯀꯔ ꯀꯨꯀꯔ ꯃꯆꯥꯗꯨ ꯑꯩꯅ ꯌꯥꯝ ꯌꯨ ꯁꯣꯔ ꯇꯧꯔꯒ ꯂꯩ ꯍꯧꯖꯤꯛ ꯏꯄꯥꯅꯤ ꯈꯇ ꯂꯩꯈ꯭ꯔꯕꯒꯤꯀꯣ
ꯁ꯭ꯀꯨꯜ ꯆꯠ ꯂꯣꯏꯍꯦ ꯁꯤ ꯅꯨꯨꯄꯤ
ꯑꯦꯁꯦ ꯀ꯭ꯔꯗꯤ ꯀ꯭ꯔꯤ ꯇꯧꯒꯦꯔꯥ ꯍꯥꯏꯌ ꯃꯥ ꯑꯁꯤꯗꯤ ꯎ ꯅꯅ ꯍꯌꯦ ꯑ ꯗ ꯂꯩꯕ ꯏꯅꯦꯅ ꯍꯥꯏꯌꯦꯦ ꯁ꯭ꯀꯨꯜ ꯐꯖꯅ ꯆꯠꯀꯗꯧꯕꯅꯤ ꯍꯥꯏꯌꯣ ꯑꯃꯕꯨ ꯎꯝ
ꯍ
ꯏꯅꯦꯅꯥ ꯑꯃꯨꯛ ꯀꯣꯝꯂꯥ ꯆꯥꯕ ꯃꯇꯝꯗ ꯊꯥꯔꯛꯀꯦ ꯁ꯭ꯀꯨꯜ ꯆꯠꯂꯣ ꯍꯥꯏ
ꯎꯝ ꯃꯅꯨ ꯆꯪꯈ꯭ꯔꯦ ꯍꯩꯒꯦ ꯀꯣꯟꯅ
ꯍꯣꯏ ꯍꯣꯏ
ꯑꯗꯨ ꯑꯩꯒꯤ ꯏꯅꯃꯥꯁꯨꯀꯣ ꯃꯥꯒꯤ ꯃꯃꯥꯕꯨꯁꯨ ꯁꯨ ꯅꯪ ꯀꯣꯜ ꯇꯧꯕ ꯌꯥꯔꯅꯤ ꯉꯁꯤ ꯃꯣꯏ ꯁ꯭ꯀꯨꯜ ꯆꯠꯄ ꯀꯥꯟꯗꯀꯣ ꯅꯪ ꯐ꯭ꯔꯤ ꯂꯩꯔꯗꯤ ꯑꯗꯨꯝ ꯋꯥꯆꯦꯞꯇ ꯐꯥꯎꯅꯑꯣ ꯑꯗꯨꯒ ꯀꯣꯜ ꯇꯧꯑꯣ ꯃꯥꯒꯤ ꯒꯤ ꯅꯝꯕꯔꯁꯨ ꯇꯣꯉꯥꯟꯅ ꯂꯩꯕꯅꯦ ꯁꯤ ꯅꯝꯕꯔ ꯑꯗꯨ ꯍꯥꯡꯈ꯭ꯔꯒ ꯉꯔꯥꯡꯗꯣ ꯅꯪꯕꯨ ꯉꯥꯡꯕꯅꯦꯕ ꯅꯪꯁꯦ ꯑꯁꯤ ꯐꯖꯅ ꯄꯥꯏꯔꯗꯤ ꯑꯩꯁꯨ ꯀꯣꯜ ꯇꯧꯒꯦ ꯍꯥꯏꯌꯣ ꯍꯥꯏꯕ ꯑꯗꯨ ꯅꯪ ꯉꯔꯥꯡꯗꯤ ꯕꯖꯥꯔꯗ ꯂꯩꯕꯒꯤꯀꯣ ꯑꯩꯅ ꯍꯩꯗꯕꯅꯦꯕ ꯎꯝ
ꯃꯣꯏ ꯄꯨꯡ ꯄꯨꯡ ꯀꯦ ꯄꯨꯡ ꯅꯥꯏꯟꯒꯨꯝꯕꯗ ꯑꯗꯨꯝ ꯆꯠꯄ꯭ꯔꯥ ꯁ꯭ꯀꯨꯜ
ꯍꯣꯏ ꯅꯥꯏꯟ ꯇꯥꯗ꯭ꯔꯤꯉꯩꯗ ꯆꯠꯈ꯭ꯔꯅꯤ ꯑꯗꯨ ꯍꯦꯛ ꯆꯠꯈ꯭ꯔꯦ ꯍꯥꯏꯗꯤ ꯃꯥꯗꯤ ꯃꯇꯝ ꯃꯥ ꯇꯨꯝꯗ꯭ꯔꯤꯉꯩꯗ ꯃꯇꯝ ꯑꯃꯗꯤ ꯂꯩꯕ ꯃꯥꯜꯂꯦ
ꯑꯥ ꯅꯥꯏꯟꯒꯨꯝꯕꯗ ꯑꯗꯨꯝ ꯆꯠꯂꯗꯤꯀꯣ ꯑꯥ ꯅꯥꯏꯟꯒꯨꯝꯕꯗ ꯐꯣꯟ ꯇꯧꯔꯛꯄ ꯌꯥꯏ
ꯎꯝ ꯎꯝ ꯇꯧꯔꯑꯒ ꯁꯤꯗꯀꯣ ꯇꯧꯁꯤꯔꯅ ꯑꯗꯨꯝ ꯍꯪꯉꯣ ꯅꯝꯕꯔꯒꯨꯝꯕ ꯅꯤꯔꯒꯀꯣ ꯃꯥꯒꯤ ꯅꯝꯕꯔꯁꯦ ꯑꯁꯤꯒꯤ ꯅꯝꯕꯔ ꯇꯣꯉꯥꯟꯕꯅꯦꯕ
ꯑꯥ ꯑꯥ
ꯎꯝ ꯍ
ꯑꯗꯨ
ꯑꯗꯨ ꯅꯪ ꯕꯖꯥꯔ ꯆꯠꯈꯤꯅꯤ ꯀꯣ
ꯑ ꯍꯣꯔꯦꯟꯟ ꯆꯀꯅꯤ ꯈꯔ ꯈꯔ ꯂꯩꯔꯒ ꯀꯣ ꯇꯥꯞꯅ ꯆꯠꯀꯅꯤ ꯉꯁꯤꯗꯤ
ꯑꯥ
ꯑ ꯅꯨꯡꯁꯥꯁꯨ ꯁꯥꯏꯩꯌꯦ ꯑꯗꯨ ꯅꯦꯠꯋꯥꯛꯁꯨ ꯐꯩꯌꯦ ꯈꯔ ꯉꯥꯡꯁꯦ
ꯎꯝ ꯑꯁꯤ ꯅꯨꯄꯤꯕꯨ ꯅꯣꯛꯅꯤꯡꯉꯗꯏꯅꯦ
ꯏꯪꯈꯣꯟꯜꯁꯨ ꯁꯦꯡꯅꯤꯡꯉꯥꯏꯁꯨ ꯌꯥꯝ ꯂꯩꯕꯗꯤ ꯂꯩꯗ ꯑꯣꯏꯔꯁꯨ ꯏꯅꯥꯎꯅꯨꯄꯤ ꯀꯔꯤꯅꯣ ꯏꯆꯥꯅꯨꯄꯤꯒꯤ ꯈꯣꯡꯎꯞꯁꯨ ꯁꯦꯝꯅꯤꯡꯉꯥꯏ ꯂꯩꯕꯒꯤ ꯃꯥꯁꯤ ꯅꯍꯥꯟ ꯑꯩꯅ ꯑꯃꯈꯛꯇꯦ ꯁꯦꯝꯅꯕ ꯑꯃ ꯁꯦꯝꯕꯤꯗꯕꯁꯦ ꯅꯣꯡ ꯆꯨꯕ ꯀꯥꯟꯗꯗ ꯍꯥꯞꯄ ꯌꯥꯗ꯭ꯔꯦꯍꯦ
ꯑꯥꯎ ꯃꯥꯒꯤ ꯈꯣꯡꯎꯣꯞꯁꯦ ꯌꯨꯅꯤꯐꯣꯔꯝꯔꯣ
ꯍꯣꯏ ꯌꯨꯅꯤꯐꯣꯔꯝꯅꯦ ꯉꯁꯤꯗꯤ ꯃꯥ ꯑꯇꯣꯞꯄ ꯁꯦꯠꯀꯅꯤꯕ ꯎꯝ ꯑꯗꯨꯒꯤ ꯑꯗꯨꯗꯤ ꯉꯁꯤ ꯁꯦꯠꯂꯒ ꯍꯌꯦꯡ ꯑꯃꯨꯛ ꯁꯦꯠꯀꯗꯧꯕ
ꯑꯥ
ꯑꯗꯨꯗꯤ
ꯑꯗꯨ ꯑꯗꯨ ꯃꯣꯏꯕꯨ ꯊ꯭ꯔꯨ ꯑꯗꯨꯒꯨꯝꯕ ꯊꯕꯛ ꯄꯤ ꯃꯣꯏꯅ ꯇꯧꯍꯜꯂꯣꯗ ꯅꯪꯅ ꯑꯗꯨꯝ ꯇꯧꯕ ꯌꯥꯗ꯭ꯔꯦꯍ ꯁꯨ ꯃꯣꯏꯁꯨ ꯏꯂꯦꯚꯦꯟ ꯇꯨꯋꯦꯜꯐ ꯀꯥꯕ ꯃꯇꯝꯗ ꯀꯔꯤꯅꯣ ꯀꯗꯥꯏꯗ ꯑꯁꯤ ꯂꯩꯕ꯭ꯔꯣ ꯀꯗꯥꯏꯗ ꯁꯤ ꯇꯧꯕ ꯌꯥꯎꯔꯣ ꯑꯗꯨꯒꯨꯝꯕ ꯂꯣꯏꯅꯃꯛ ꯈꯥꯡꯒꯗꯕ ꯅꯠꯇ꯭ꯔꯗꯤ ꯃꯣꯏꯁꯦ ꯌꯥꯗꯦ ꯍꯦꯛ ꯊꯣꯛꯣꯂꯛꯄ ꯀꯥꯟꯗ ꯀꯥꯞꯅꯤꯡꯒꯅꯤ ꯑꯗꯨꯗꯤ
ꯎꯝ
ꯅꯪꯉꯣꯟꯗ ꯂꯩꯕ ꯀꯥꯟꯗ ꯈꯔ ꯈꯔ ꯑꯗꯨꯒꯨꯝꯕ ꯇꯧꯍꯟꯒꯗꯕꯅꯦ ꯑꯩꯗꯤ ꯑꯗꯨꯝ ꯍꯥꯏꯕꯅꯤ ꯃꯄꯥꯟ ꯆꯠꯄ ꯌꯥꯗꯦꯕ ꯑꯁꯤꯒꯨꯝꯕ ꯑꯩꯈꯣꯏꯁꯦ ꯅꯪꯅ ꯅꯨꯡꯁꯤ ꯅꯨꯡꯁꯤꯅ ꯑꯗꯨꯝ ꯀꯔꯤ ꯀꯔꯥ ꯅꯪꯅ ꯂꯣꯏꯅꯃꯛ ꯇꯧꯔꯤꯗꯤ ꯃꯣꯏ ꯈꯪꯗꯣꯏ ꯑ ꯄ ꯑꯟꯆꯥꯄꯃ ꯇꯉ ꯃꯤꯕꯨ ꯑꯗꯨꯝ ꯌꯦꯡꯗꯨꯅ ꯂꯩꯅꯤ ꯑꯁꯤꯒꯨꯝꯕ ꯅꯪ ꯇꯧꯅꯨ ꯃꯣꯏ ꯇꯧꯍꯜꯂꯨ ꯅꯠꯇ꯭ꯔꯒ ꯅꯪꯅ ꯃꯐꯝ ꯍꯥꯏꯍꯜꯂꯨ
ꯑꯝ
ꯑꯩꯈꯣꯏꯒꯤ ꯅꯨꯄꯤ ꯑꯃꯁꯨ ꯑꯗꯨ ꯁꯤꯡꯉ ꯑꯩꯈꯣꯏꯒꯤ ꯅꯨꯄꯤ ꯑꯃꯁꯨ ꯑꯗꯨꯝ ꯇꯧꯋꯤꯅꯦ ꯃꯥꯒꯤ ꯃꯃꯥꯅ ꯂꯣꯏꯅꯃꯛ ꯇꯥꯎꯕꯤꯈꯤ ꯃꯥꯁꯦ ꯃꯄꯥꯟ ꯊꯣꯛ ꯄꯄ ꯃꯇꯝꯗ ꯀꯔꯤꯁꯨ ꯇꯧꯕ ꯍꯥꯏꯇꯕꯒꯤ ꯍꯧꯖꯤꯛꯇꯤ ꯐ꯭ꯂꯥꯏꯠ ꯇꯨꯁꯨ ꯅꯪꯅ ꯊꯟꯇ ꯆꯠꯂꯣ ꯍꯥꯏꯈ꯭ꯔꯕ ꯑꯗꯨ
ꯑꯪ
ꯃꯥꯁꯦ ꯐꯥꯔꯁꯇꯗꯤ ꯀꯥꯞ ꯀꯥꯞꯔꯒ ꯇꯧꯕꯅꯤ ꯍꯧꯖꯤꯛꯇꯤ ꯃꯥ ꯃꯊꯟꯇ ꯂꯣꯏꯅꯃꯛ ꯇꯧꯕ ꯍꯧꯔꯦ ꯑꯗꯨ ꯑꯩꯈꯣꯏ ꯀ꯭ꯂꯥꯁ ꯀꯣꯇꯦꯟ ꯍꯦꯛ ꯂꯣꯏꯈ꯭ꯔꯦ ꯍꯥꯏꯔꯗꯤꯀꯣ ꯃꯄꯥꯟ ꯆꯥꯄꯒꯨꯝꯕ ꯃꯤ ꯕꯨ ꯋꯥꯔꯤ ꯁꯥꯕꯒꯨꯝꯕ ꯑꯗꯨꯒꯨꯝꯕ ꯄ꯭ꯔꯦꯛꯇꯤꯁ ꯇꯧꯒꯗꯕꯅꯦ ꯅꯠꯇ꯭ꯔꯗꯤ ꯑꯇꯣꯞꯄ ꯃꯐꯝ ꯆꯠꯄꯗ ꯋꯥꯕꯅꯦ ꯁꯤꯒꯨꯝꯕꯁꯨ ꯅꯨꯡꯁꯤꯗꯕ ꯅꯠꯇꯦ ꯅꯨꯡꯁꯤꯕꯒꯤ ꯑꯗꯨꯝ ꯆꯠꯍꯟꯒꯗꯕꯅꯦ ꯎꯝ ꯚꯦꯂꯨꯁꯨ ꯈꯪꯕꯅꯦꯕ ꯃꯣꯏꯅ ꯊꯕꯛ ꯇꯧꯕ ꯍꯧꯔꯗꯤꯀꯣ
ꯏꯪ
ꯅꯠꯇ꯭ꯔꯗꯤ ꯃꯣꯏꯁꯦ ꯔꯨꯝꯗ ꯑꯗꯨꯝ ꯂꯩꯔꯒ ꯃꯤꯕꯨ ꯋꯥꯔꯤ ꯁꯥꯕꯁꯨ ꯈꯪꯗꯕ ꯑꯁꯤꯗ ꯑꯁꯤ ꯂꯩꯌꯦ ꯍꯥꯏꯕꯁꯨ ꯈꯪꯗꯕ ꯑꯗꯨꯝ ꯂꯩꯒꯅꯤ ꯃꯣꯏꯅ ꯑꯗꯨꯗ ꯆꯠꯂꯣ ꯑꯗꯨꯗ ꯆꯠꯂꯣ ꯅꯪꯅ ꯑꯗꯨꯝ ꯇꯧꯔꯗꯤ ꯃꯣꯏꯅ ꯆꯠꯐꯝ ꯇꯧꯐꯝ ꯂꯣꯏꯅꯃꯛ ꯈꯪꯉꯒ ꯁꯦꯡꯕꯅꯦꯕ
ꯎꯝ ꯎꯝ
ꯎꯝ
ꯍꯣꯏ ꯑꯗꯨꯝ ꯇꯧꯋꯦ ꯅꯍꯥꯟ ꯑꯩꯒꯤ ꯑꯁꯤ ꯄꯤꯖꯆꯥ ꯑꯁꯤ ꯃꯄꯥ ꯃꯄꯥ ꯑꯍꯥꯟꯕꯒꯤ ꯃꯆꯥꯅꯨꯄꯤꯗꯨ ꯂꯒꯒ ꯃꯥꯒꯤ ꯀꯔꯤ ꯀꯔꯥ ꯑꯗꯨꯝ ꯃꯐꯝ ꯈꯪꯗꯕꯒꯤ ꯑꯩꯕꯨ ꯑꯗꯨꯝ ꯀꯧꯕꯀꯣ ꯑꯩꯅ ꯅꯣꯏ ꯁ ꯈꯥꯡꯕꯗꯤ ꯈꯥꯡꯒꯗꯧꯕꯅꯤ ꯑꯁꯤꯗ ꯂꯩꯌꯦꯦ ꯂꯩꯌꯦꯦ ꯍꯥꯏꯅ ꯑꯩꯅ ꯊꯤꯟꯕꯤꯕ ꯊꯤꯡꯕꯤ ꯄꯗ ꯁꯣ ꯊꯤꯟꯕꯤꯕ ꯃꯇꯝꯗꯗꯤ ꯃꯥ ꯈꯔ ꯈꯔꯗꯤ ꯈꯪꯈ꯭ꯔꯦ ꯑꯗꯨ ꯊꯤꯟꯔꯒ ꯃ ꯃꯥꯗꯤ ꯅꯍ ꯅꯇꯣꯝꯗ ꯑꯗꯨꯗ ꯑꯃꯨꯛ ꯆꯥꯡꯉꯨꯀꯣ ꯍꯥꯏꯕꯒꯤ ꯆꯥꯡꯔꯒ ꯃꯥꯒꯤ ꯁꯥꯔꯇꯤꯐꯤꯀꯦꯠ ꯗꯔꯀꯥꯔ ꯂꯩꯕꯁꯤꯡꯗꯨ ꯃꯥꯅ ꯑꯗꯨꯃꯥꯏꯅ ꯂꯧꯊꯣꯛꯈ꯭ꯔꯦ ꯅꯪꯅ ꯍꯥꯎꯖꯩ ꯍꯥꯏꯕꯗꯨ ꯑꯗꯨꯝ ꯆꯨꯝꯃꯦ
ꯎꯝ
ꯑ ꯈꯔ ꯃꯠꯇꯩ ꯂꯣꯟꯗ ꯈꯔ ꯉꯥꯡꯕꯗꯁꯨ ꯃꯣꯏꯁꯦ ꯇꯥꯟꯕꯀꯣ
ꯎꯝ
ꯍꯥꯏꯇꯔꯦ ꯍꯥꯏꯅ ꯑꯗꯨꯝꯥꯏꯅ ꯍꯥꯏꯕ ꯑꯗꯣ ꯈꯣꯡꯎꯞꯇꯨ ꯅꯍꯥꯟ ꯁꯦꯝꯕ ꯀꯥꯟꯗ ꯑꯩꯅ ꯑꯃꯈꯥꯛꯇ ꯃꯥꯒꯤ ꯕꯦꯛ ꯔꯣ ꯁꯦꯝ ꯁꯦꯝꯕꯅꯦꯕ ꯈꯣꯡꯎꯞꯀꯤ ꯀꯔꯝ ꯍꯥꯏꯅ ꯍꯥꯏꯁꯤꯔꯥ ꯑꯗꯨ ꯂꯧꯊꯣꯛꯂꯒ ꯀꯥꯏꯈ꯭ꯔꯕꯗꯨ ꯂꯧꯊꯣꯛꯔꯒ ꯁꯦꯝꯦ ꯑꯃꯗ ꯑꯩꯅ ꯑꯃꯈꯛꯇꯅꯤ ꯁꯤ ꯊꯣꯛ ꯀꯥꯏꯕꯁꯦ ꯑꯃꯈꯛꯇ ꯑꯗꯨꯝ ꯁꯦꯝꯅꯤꯡꯉꯥꯏꯥꯛꯄꯤꯌꯣ ꯍꯥꯏꯕ ꯅ ꯈꯣꯕꯂꯔꯅ ꯄꯤꯗꯕ ꯑꯗꯨꯒꯨꯝꯕꯗꯤ ꯂꯩ ꯂꯩꯇꯦ ꯑꯅꯤ ꯁꯦꯝꯒꯗꯧꯕꯅꯤ ꯍꯥꯏꯌꯦ ꯑꯅꯤ ꯁꯦꯝꯔꯒ ꯑꯅꯤ ꯁꯦꯝꯂꯒ ꯆꯥꯃꯉꯥ ꯆꯥꯒꯅꯤ ꯍꯥꯏꯌꯦꯦ ꯆꯥꯃꯉꯥ ꯆꯥꯔꯒ ꯑꯁꯤ ꯅꯪ ꯄꯨꯔꯛꯇꯕꯗꯨ ꯑꯃꯨꯛ ꯀꯥꯏꯕ ꯃꯇꯝꯗ ꯑꯃꯨꯛ ꯄꯨꯔꯛꯑꯣ ꯑꯗꯨꯗꯤ ꯃꯃꯜ ꯄꯤꯔꯔꯣꯏ ꯐ꯭ꯔꯤꯗ ꯁꯦꯝꯕꯤꯒꯦ ꯍꯥꯏꯌꯦꯦ
ꯎꯝ
ꯑꯗꯨꯒꯤ ꯉꯁꯤꯁꯦ ꯑꯗꯨ ꯇꯥꯈ꯭ꯔꯕ ꯑꯗꯨ ꯃꯥ ꯍꯥꯏꯕꯁꯦ ꯈꯔ ꯀꯔꯤꯅꯣ ꯑꯁꯤꯗ ꯅꯔꯚꯁ ꯂꯩꯒꯅꯤ ꯑꯩꯅ ꯄꯨꯕꯤꯕ ꯇꯥꯏ ꯉꯁꯤꯗꯤ ꯑ ꯉꯥ ꯃꯥꯅ ꯉ ꯉꯥ ꯍꯥꯏꯕꯒꯨꯝꯅ ꯑꯗꯨꯃꯥꯏꯅ ꯃꯈꯣꯏ ꯃꯈꯣꯏꯅ ꯑꯗꯨꯝ ꯍꯥꯏꯕ ꯁꯦꯝꯕ ꯈꯔ ꯁꯦꯝꯕ ꯆꯠꯄꯅ ꯅꯨꯡꯉꯥꯏꯕꯅꯤ ꯑꯩ ꯅꯍꯥꯟ ꯃꯥꯕꯨ ꯃꯥꯒꯤ ꯑꯥꯙꯔ ꯂꯤꯡ ꯇꯧꯅꯤꯡꯉꯥꯏ
ꯆꯠꯂꯣ ꯍꯥꯏꯅ ꯍꯥꯏꯕ ꯑꯗꯦ ꯃꯥꯅ ꯃꯥꯗꯤ ꯏꯄꯥꯅꯤ ꯆꯠꯇ꯭ꯔꯗꯤ ꯍꯥꯏꯅ ꯍꯥꯏꯌꯦ ꯑꯗꯨꯗ ꯃꯥꯒꯤ ꯃꯅꯥꯎꯅꯨꯄꯤꯁꯦ ꯑꯥꯗꯒꯤ ꯁ꯭ꯀꯨꯜꯗꯒꯤ ꯂꯥꯛꯂꯒ
ꯐ꯭ꯔꯦꯟ ꯃꯥꯒꯤ ꯐ꯭ꯔꯦꯟꯒ ꯑꯃ ꯁꯦꯝꯃꯦ ꯑꯗꯨ ꯅꯪꯒꯤ ꯅꯅꯥꯎꯅ ꯅꯨꯄꯤꯕꯨ ꯄꯨꯔꯒ ꯆꯠꯈ꯭ꯔꯣ ꯍꯥꯏꯕꯒꯤ ꯃꯄꯥꯅꯤ ꯈꯛꯇ ꯆꯠꯂꯒ ꯁꯦꯝꯈ꯭ꯔꯦ ꯍꯥꯏꯅ ꯂꯥꯛꯑꯦ ꯑꯗꯨꯗ ꯑꯩꯁꯨ ꯑꯗꯨꯝ ꯍꯔꯥꯎꯕꯅꯤ ꯃꯣꯏ ꯃꯇꯣꯝ ꯃꯇꯣꯝꯗ ꯑꯗꯨꯝ ꯆꯠꯂꯒ ꯑꯗꯨꯝ ꯁꯦꯝꯔꯒ ꯂꯥꯛꯄꯗꯨꯣ
ꯎꯝ
ꯑꯗꯨ ꯌꯥꯝ ꯐꯛꯑꯦ ꯍꯥꯏꯅ ꯑꯩꯁꯨ ꯈꯟꯕꯅꯤ ꯅꯪꯅ ꯍꯧꯖꯤꯛ ꯍꯥꯏꯕꯒꯨꯝꯅ ꯎ ꯑ
ꯇꯧꯒꯗꯕꯅꯤ ꯇꯧꯗ꯭ꯔꯗꯤ ꯈꯪꯗ꯭ꯔꯣꯏꯅ ꯍꯥꯟꯅ ꯏꯪꯈꯥꯜꯒꯨꯝꯕ ꯂꯥꯛꯄ ꯀꯗ ꯉꯥꯎꯔꯅꯤ
ꯀꯣ ꯇꯧꯗ꯭ꯔꯗꯤ ꯀꯣ
ꯎꯝ ꯃꯣꯏ ꯑꯁꯤ ꯑꯐꯥꯒꯨꯝꯕꯗꯁꯨ ꯂꯥꯛꯄ ꯀꯥꯟꯗ ꯌꯥꯝ ꯋꯥꯔꯅꯤ ꯑꯗꯨꯝ ꯇꯧꯔꯗꯤꯀꯣ
ꯋꯅꯤꯗ
ꯎꯝ ꯑꯗꯨ ꯍꯧꯖꯤꯛꯅ ꯈꯔ ꯈꯔ ꯑꯗꯨ ꯇꯃꯦꯡꯂꯣꯡꯗꯗꯤ ꯄꯨꯔꯥ ꯕꯥꯏ ꯍꯥꯔꯠꯀꯨꯝꯕ ꯍꯟꯗ꯭ꯔꯦꯠ ꯄꯥꯔꯁꯦꯟꯠ ꯂꯣꯏꯅꯃꯛ ꯑꯩ ꯆꯠꯄ ꯌꯥꯏ ꯑꯗꯨꯒꯨꯝꯕ ꯒꯠꯁ ꯇꯤ ꯂꯩꯒꯗꯕꯅꯦ ꯁꯤꯗ ꯂꯥꯛꯅꯤꯡꯉꯥꯏ ꯑꯗꯨ ꯑꯣꯏꯔꯗꯤ ꯑꯁꯤꯗ ꯂꯥꯛꯑꯒ ꯈꯔ ꯈꯔ ꯂꯩꯔꯒ ꯑꯗꯨꯝ ꯅꯨꯡꯉꯥꯏꯕ ꯍꯧꯔꯤꯅꯤꯕ ꯃꯣꯏꯒꯤꯁꯨ
ꯎꯝ ꯎꯝ ꯍ
ꯎꯝ ꯗꯨꯝ ꯇꯧꯕꯅꯦ ꯑꯩꯈꯣꯏꯁꯨ ꯀ꯭ꯂꯥꯁ ꯇꯦꯟ ꯍꯦꯛ ꯂꯣꯏꯈ꯭ꯔꯦ ꯍꯥꯏꯔꯗꯤ
ꯑꯩꯁꯨ ꯑꯗꯨꯒꯨꯝꯕꯁꯦ ꯅꯤꯡꯁꯤꯡꯗꯕ ꯇꯧꯕꯀꯣ
ꯅꯪꯅ ꯂꯣꯏꯅꯃꯛ ꯇꯧꯒꯦ ꯍꯥꯏꯕꯗꯤ ꯑꯣꯏꯔꯣꯏ
ꯎꯝ
ꯅꯪꯁꯨ ꯅꯪ ꯑꯃ ꯉꯛꯇꯅꯤꯅ
ꯎꯝ
ꯃꯣꯏꯕꯨ ꯁꯤꯡꯍꯟꯕ ꯇꯥꯕꯅꯤ ꯑꯗꯨ ꯂꯩꯕ ꯀꯥꯟꯗ ꯅꯪꯉꯣꯟꯗ ꯂꯩꯕ ꯀꯥꯟꯗ ꯅꯪꯉꯣꯟꯗ ꯀꯨꯏꯅꯁꯨ ꯂꯩꯔꯣꯏ ꯀ꯭ꯂꯥꯁ ꯇꯨꯌꯦꯜꯞ ꯂꯣꯏꯔꯗꯤ ꯀꯗꯥꯏ ꯆꯠꯅꯤ ꯈꯪꯗꯦ ꯏꯝꯐꯥꯜꯗ ꯂꯩꯒꯦꯔꯥ ꯀꯗꯥꯏ ꯂꯩ ꯑꯗꯨ ꯍꯧꯖꯤꯛ ꯆꯍꯤ ꯑꯃꯔ ꯑꯅꯤꯔ ꯅꯪꯉꯣꯟꯗ ꯂꯩꯕ ꯇꯟꯗꯔ꯭ꯗꯤ ꯂꯣꯏꯅꯃꯛ ꯇꯧꯕꯤꯌꯨ
ꯎꯥ ꯎꯝ
ꯁꯦꯡꯅꯤꯡꯉꯥꯏ
ꯎꯝ ꯍꯣꯏ ꯍꯣꯏ
ꯑꯁ ꯉꯁꯤ ꯑꯩꯈꯣꯏ ꯑꯅꯤ ꯃꯔꯤ ꯃꯔꯤ ꯁꯨꯈ꯭ꯔꯦ ꯃꯥꯜꯂꯦ ꯀꯣꯗꯣ
ꯑꯥꯎ
ꯎꯝ ꯑꯗꯨꯗꯤ ꯅꯪ ꯏꯅꯝꯃꯕꯨ ꯅꯠꯇ꯭ꯔꯒ ꯏꯆꯦꯕꯨ ꯇꯧꯑꯣꯀꯣ
ꯎꯝ ꯎꯝ ꯁꯤ ꯅꯦꯛꯁꯦ ꯍꯣꯏ ꯏꯃꯕꯨ ꯇꯧꯒꯦ
ꯑꯁꯤ